ꯁꯤ ꯀꯩꯅꯣ ꯍꯥꯏꯁꯤ ꯑꯣ ꯁꯤꯁꯦ ꯁꯤ ꯃꯉꯥꯔꯛ ꯊꯥꯔꯛꯑꯣꯕꯅꯦꯕꯀꯣ
ꯑꯥ
ꯑꯗꯨꯒ ꯁꯤꯁꯦ ꯃꯤꯉꯣꯟꯗ ꯗꯥꯎꯟꯥꯎꯟ ꯇꯧꯍꯟꯕꯗꯣ
ꯑꯥ
ꯑꯗꯨꯗꯨ ꯀꯅ ꯀꯥꯟꯅꯕ꯭ꯔꯥ
ꯅꯪꯒꯤ ꯅꯈꯥꯗ ꯑꯗꯨꯝ ꯃꯤ ꯊꯝꯃꯒ ꯍꯥꯟꯅꯅꯦ ꯍꯥꯟꯅ ꯅꯪꯒꯥ ꯑꯩꯒꯗꯣ ꯍꯅ ꯄꯩꯁꯥ ꯐꯪꯉꯁꯦ ꯄꯩꯁꯥ ꯐꯪꯈ꯭ꯔ ꯃꯇꯨꯡꯗ ꯄ꯭ꯔꯨꯐꯇꯧ ꯎꯠ ꯎꯠꯂꯒꯅꯦ ꯎꯠꯂꯒ ꯐꯖꯅ ꯃꯣꯏꯗꯣ ꯑꯃ ꯃꯈꯥꯗ ꯌꯥꯎꯍꯜꯂꯣꯕ
ꯑꯩꯥꯟ ꯏꯃꯥꯟꯅꯅꯕꯔꯁꯨ ꯍꯥꯏꯔꯦ ꯇꯧꯕꯅꯤꯗ ꯑꯗꯩꯗꯤ ꯃꯣꯏꯁꯨ ꯃꯤꯔꯦꯝ ꯑꫭꯏꯔꯤꯗꫭ ꯃꯣꯏꯗꯤ ꯈꯗꯥꯡ ꯊꯥꯗꯕ ꯀꯟꯕꯅꯤꯅ ꯑꯩꯒ ꯉꯍꯥꯛꯇꯪ ꯋꯥꯔꯤ ꯁꯥꯟꯅꯗꯕ ꯈꯣꯠꯄꯗ ꯌꯥꯔꯗꯅꯗꯤꯃꯤ ꯇꯔꯥꯕꯣ
ꯑꯗꯣ ꯏꯃꯥꯟꯅꯕꯤꯒꯤꯕꯨꯗꯤ ꯐꯪꯗꯤ ꯐꯪꯕꯅꯦꯀꯣ ꯂꯤꯖꯤꯠꯅꯦꯕ
ꯅꯪꯉꫭꯟꯗ ꯁꯀꯔꯤꯟꯁꫭꯠ ꯊꯥꯔꯛꯄꯔꫭ
ꯍꯣꯏ ꯑꯩꯉꯣꯟ ꯏꯁ꯭ꯀꯜꯁꯨ ꯊꯥꯔꯑꯦ
ꯑꯗꯨꯒꯤ ꯑꯗꯨꯒꯤ ꯏꯁꯀ꯭ꯔꯤꯟ ꯁꯣꯠꯇꯨꯒ ꯂꯩꯕꯧꯒꯤꯗꯣ
ꯄ꯭ꯔꯣꯁꯦꯁ ꯆꯪꯅꯕ ꯄ꯭ꯔꯣꯁꯦꯁ ꯂꯩꯔꯦ ꯍꯥꯏꯕ ꯃꯥꯒꯤꯗꯣ
ꯎꯝ ꯑꯗꯨꯒ ꯆꯪꯕ꯭ꯔꯥ ꯑꯃꯒ ꯍꯪꯉꯨꯅꯦ ꯃꯉꯣꯟꯗ ꯀꯣ ꯑꯗꯨꯒ ꯅꯪꯒꯤ ꯐꯠ ꯆꯟꯅꯤꯉ ꯍꯧꯖꯤꯛ ꯌꯥꯎ ꯍꯥꯏꯗꯅꯦ ꯑꯗꯨꯗ ꯊꯥꯔꯣꯝꯇꯦ ꯑꯩꯉꯝ ꯊꯥꯗꯦ
ꯎ
ꯀ꯭ꯔꯤꯀꯦꯠ ꯁꯅꯤ ꯊꯨꯝ
ꯐꯣꯟ ꯉꯥꯡꯕꯗꯣ ꯑꯁꯤ ꯑꯦꯞꯁꯇꯒꯤ ꯑꯁꯤ ꯀꯣꯜ ꯂꯩꯕꯁꯦ ꯑꯩ ꯑꯁꯤꯗꯒꯤꯁꯨ ꯂꯦꯡ ꯂꯦꯡꯕ ꯌꯥꯔꯣꯏꯗꯕꯅꯦ ꯑꯇꯣꯞꯄ ꯋꯥꯆꯞꯀꯨꯝꯕ ꯆꯪꯕ ꯑꯗꯨꯒꯨꯝꯕ ꯆꯪꯕ ꯌꯥꯔꯣꯏ
ꯆꯪꯗ꯭ꯔꯤꯑꯕꯀꯣ
ꯎꯥ
ꯑꯗꯣ ꯁꯨꯃꯥꯏꯅ ꯐꯣꯟ ꯅꯥꯀ ꯊꯝꯕꯗ ꯐꯣꯟ ꯃꯁꯥꯝꯇꯅ ꯃꯨꯠꯈꯤꯕꯗꯣ
ꯑꯝ
ꯃꯨꯠꯄ ꯔꯤꯐꯣꯟ ꯃꯨꯠꯄ ꯅꯠꯇꯕ ꯐꯣꯔꯁ ꯀ꯭ꯔꯤꯝ ꯃꯨꯠꯈꯤꯕꯗꯣ ꯑꯗꯨꯣ ꯑꯣꯟ ꯇꯧꯔꯀꯥꯟꯗ ꯨꯝ ꯊꯣꯛꯂꯛꯄꯗꯣ ꯑꯗꯨ ꯑꯗꯨꯗꯤ ꯆꯩꯅꯥ ꯐꯔꯦ ꯑꯗꯨ ꯌꯥ ꯇꯥꯁ ꯀꯝꯄꯂꯤꯠ ꯑꯣꯏꯔꯤꯁꯦ
ꯑꯝ ꯃꯊꯪꯗ ꯀꯥꯏꯗ ꯈꯖꯦꯁꯦꯕ
ꯅꯪꯗꯤ ꯁꯣꯏꯗꯅ ꯖꯨ ꯆꯠꯀꯅꯤ ꯅꯪꯒꯤ ꯁꯥꯏꯟꯁ ꯃ꯭ꯌꯨꯖꯤꯌꯝ ꯆꯠꯀꯅꯤ ꯇꯗꯤ ꯈꯪꯗꯦ ꯌꯨꯁꯗꯨꯁꯨ ꯁꯥꯔ
ꯁꯥꯏꯟꯁ ꯃ꯭ꯌꯨꯖꯤꯌꯝ ꯁꯥꯏꯟꯁ ꯁꯦꯟꯇꯔꯗꯣ ꯑꯣ
ꯅꯪ ꯁꯤꯒꯤ ꯃꯤꯅꯤ ꯐꯦꯟꯁꯦ ꯄꯥꯝꯗ꯭ꯔꯕꯣ
ꯄꯥꯝꯃꯦ ꯏꯕꯥꯅꯤ ꯎꯅꯕ ꯈꯨꯗꯤꯡ ꯑꯗꯨꯝ ꯀꯥꯎꯔꯔꯤ ꯑꯗꯨꯗꯤ
ꯀꯁꯤꯁ ꯑꯩꯅ ꯑꯩꯅ ꯍꯥꯟ ꯂꯥꯛꯄꯗ ꯑꯩꯅ ꯍꯍ ꯂꯥꯛꯄꯗꯣ ꯇꯤꯐꯤꯟ ꯄꯨꯔꯛꯄ ꯅꯨꯃꯤꯠꯇꯣ ꯅꯪ ꯑꯦꯝ ꯌꯨꯗꯩ ꯂꯧꯔꯒ ꯑꯩꯉꯗ ꯅꯪ ꯑꯦꯁꯥꯄꯠꯀꯒ ꯂꯩꯕꯤꯝꯣ ꯈꯪ꯭ꯔꯥ ꯑꯦꯩꯅ ꯄꯤ ꯂꯅꯦ ꯆꯄꯂꯦꯝ ꯖꯤ ꯕꯤ ꯂꯩꯦꯕꯤꯝꯕꯗꯣ ꯑꯗꯨꯗꯣ ꯅꯃꯤ ꯇꯥꯏ ꯐꯔ ꯭ꯔꯣꯄꯔꯦ
ꯀꯥꯎꯔꯦꯅꯦ ꯅꯪ
ꯑꯩ ꯀꯥ ꯑ ꯅ ꯑꯩ ꯐꯣꯏꯗꯧꯖꯔꯤꯉꯕ ꯅꯪ ꯅꯪ ꯈꯔ ꯏꯁꯧꯜ ꯂꯥꯡꯉꯦ ꯑꯩ ꯁꯔ ꯀꯕ ꯑꯩꯁꯤ ꯂꯦꯞꯇꯣꯞꯁꯦ ꯇ꯭ꯔꯦꯗꯤꯡ ꯁꯥꯟꯅꯒꯦꯅ ꯈꯟꯖꯕꯅꯦꯕꯣ
ꯑ
ꯊꯕꯛ ꯆꯠꯂꯕꯅꯤꯅ ꯁꯪꯗ꯭ꯔ ꯔꯍꯤꯗꯅꯗꯨꯀꯣ
ꯑꯩꯅ ꯊꯕꯛ ꯆꯠꯂꯤꯦ ꯑꯗꯨꯃꯥꯏꯅ ꯍꯥꯏꯔꯀꯥꯟꯗ ꯑꯩꯒꯤ ꯇꯨꯔꯗ ꯌꯨꯡꯉꯦ
ꯀꯩꯒ
ꯆꯁ ꯑꯗꯨꯝ ꯀꯔꯤ ꯍꯥꯏꯁꯤꯔꯥ ꯀꯔꯤ ꯍꯥꯏꯁꯤꯔꯥ ꯑꯗꯨꯝ ꯑꯩꯈꯣꯏꯒꯤ ꯅꯨꯄꯥꯅ ꯊꯕꯛ ꯇꯧꯋꯦꯅ ꯍꯥꯏꯕꯗꯣ ꯂꯩꯗꯅ
ꯎꯝ
ꯀꯃꯥꯏꯅ ꯍꯥꯏ ꯑꯩꯈꯣꯏꯒꯤꯆꯤꯟꯗ ꯎ ꯏꯃꯥꯟꯅꯕꯤ ꯑꯩꯣꯏꯅ ꯅꯪ ꯅꯨꯄꯥꯗꯣ ꯀꯩꯗꯧꯔꯤ ꯈꯪꯗꯦ ꯑꯗꯨ ꯃꯥꯁꯨ ꯊꯕꯛ ꯑꯃ ꯇꯧꯕꯅꯤꯅ ꯍꯥꯏꯕ ꯀꯥꯟꯗꯁꯨ ꯑꯩꯈꯣꯏꯁꯨ ꯈꯤꯇꯪ ꯆꯥꯎꯊꯣꯛꯑꯦꯗꯅ
ꯊꯕꯛ ꯑꯃꯗ ꯌꯨꯝꯗ ꯇꯨꯝꯃꯜꯂꯕꯅꯤ ꯍꯥꯏ ꯍꯥꯏꯕ ꯍꯥꯏꯕꯗꯤ
ꯑꯗꯨꯝ ꯍꯥꯏꯕꯅꯦ ꯁꯔ
ꯇꯝꯕꯔ ꯇꯧꯁꯦ ꯃꯥ ꯇꯧꯗ꯭ꯔꯦ ꯊꯂꯛ ꯑꯗꯨꯝꯗꯨꯝ ꯂꯩꯌꯦ ꯑꯉꯥꯡ ꯑꯣꯏꯔꯤꯌꯦ ꯍ꯭ꯔ ꯁꯥꯎꯅ ꯃꯃꯥꯟ ꯣꯏꯅꯃꯥꯟꯅꯕꯤ ꯃꯣꯏ ꯅꯨꯄꯥꯗꯤ ꯑꯍ ꯑꯍꯟ ꯉꯥꯛꯅꯤꯅꯦ
ꯆꯍꯤ ꯀꯨꯟꯍꯨꯝꯗꯣꯏ ꯀꯨꯟꯃꯔꯤ ꯀꯨꯟꯃꯉꯥꯗꯔꯥ
ꯑꯍꯥ ꯍꯧꯖꯤꯛ ꯉꯁꯥꯏ ꯕꯔꯊꯗꯦ ꯅꯨꯄꯤꯗꯣ ꯑꯗꯨꯒꯤ ꯃꯥꯒꯤ ꯅꯨꯄꯥꯗꯣ ꯑꯦꯠꯂꯤꯁꯠ ꯑꯩꯒꯤ ꯆꯍꯤꯔꯥ ꯍꯣꯏ ꯆꯍꯤꯒꯨꯝꯕ ꯑꯣꯏꯔꯝꯒꯅꯤ
ꯀꯔꯤ ꯊꯕꯛ ꯇꯧꯒꯦ ꯃꯥꯗꯤ
ꯑꯁ ꯊꯕꯛ ꯇꯧꯕꯗꯤ ꯅꯠꯇꯦꯗ ꯃꯣꯏꯗꯣ ꯑꯗꯨꯝ ꯏꯃꯨꯡ ꯃꯅꯨꯡ ꯄꯩꯁꯥ ꯄꯥꯏꯕ ꯍꯥꯏꯇꯥꯔꯦꯀꯣ
ꯑꯥ
ꯑꯗꯨꯒꯨꯝꯕꯅꯦꯗ
ꯅꯪ ꯅꯃꯥꯟꯅꯕꯤꯍꯣꯏꯗ ꯅꯨꯨꯄꯥ ꯊꯕꯛ ꯇꯧꯕ ꯌꯥꯎꯕ꯭ꯔꯣ
ꯑꯝ ꯇꯧꯕ ꯌꯥꯎꯗ꯭ꯔꯤꯗ ꯖꯁꯠ ꯀꯔꯤ ꯍꯥꯏꯁꯤꯔꯥ ꯏꯃꯨꯡ ꯃꯅꯨꯡ ꯏꯃꯨꯡ ꯃꯅꯨꯡ ꯅꯨꯡꯉꯥꯏꯕꯗꯣ ꯑꯗꯨꯒꯨꯝꯕꯗꯪꯅꯦ ꯑꯗꯨ ꯏꯃꯨꯡ ꯃꯅꯨꯡ ꯅꯨꯡ ꯅꯨꯡꯉꯥꯏꯕ ꯍꯥꯏꯔꯁꯨ ꯃꯣꯏ ꯃꯣꯏ ꯃꯄꯥꯒꯤ ꯊꯕꯛꯇ ꯃꯣꯏꯅ ꯑꯗꯨꯝ ꯇꯧꯕ ꯌꯥꯎꯕꯗꯣ ꯑꯗꯨꯗ ꯑꯗꯨꯝ ꯄꯩꯁꯥ ꯐꯪꯕ ꯑꯗꯨ ꯃꯣꯏ
ꯑꯗꯨꯗꯤ ꯑꯩ ꯈꯛꯇꯅꯤꯅꯦ ꯂꯥꯏꯔꯔꯤꯁꯦ ꯊꯕꯛ ꯆꯠꯂꯤꯁꯦ
ꯂꯥꯏꯔꯕꯒꯤ ꯊꯕꯛ ꯆꯠꯄ ꯅꯠꯇꯦꯗ ꯅꯪꯗꯤ
ꯀꯗꯥꯏꯗꯅꯣ ꯅꯣꯏ ꯏꯁ ꯅꯣꯏꯅ ꯂꯥꯏꯔꯩ ꯍꯥꯏꯔꯗꯤ ꯏꯕꯨꯡꯉꯣ ꯑꯩꯗꯤ ꯑꯝ ꯑꯥ ꯂꯝꯕꯤ ꯃꯇꯥꯏꯗ ꯄꯩꯁꯥ ꯄꯤꯌꯨ ꯄꯩꯁꯥ ꯄꯤꯌꯨ ꯇꯧꯒꯗꯕꯉꯛꯇ ꯉꯥꯏꯔꯦ ꯑꯩꯗꯤ
ꯅꯪꯗꯤ ꯄꯩꯁꯥꯄꯥꯏ ꯀꯩꯅꯣ ꯅꯣꯏ ꯅꯃꯥꯟꯅꯕꯤ ꯋꯥꯈꯜꯗ ꯑꯩꯁꯦ ꯑꯩꯁꯦ ꯂꯥꯏꯔꯩꯅ ꯈꯟꯕ꯭ꯔꯥ
ꯈꯟꯗꯦ ꯀꯔꯤꯒꯤ ꯈꯟꯗꯣꯏꯅꯣ ꯅꯨꯡꯇꯤꯒꯤ ꯀꯣꯏꯕ ꯆꯠꯂꯤꯅ ꯅꯕꯅꯤꯗꯤ ꯊꯥꯎꯁꯦ ꯄꯨꯔꯥ ꯏꯁꯤꯡ ꯗꯧꯅ ꯅꯕꯅꯤꯗꯤ ꯌꯥꯝ ꯀꯣꯏꯔꯦꯅ ꯌꯥꯝ ꯄꯥꯏꯔ ꯃꯥꯜꯂꯦ ꯇꯧꯔꯦ
ꯀꯩ ꯍꯥꯏꯕ
ꯑꯗꯨꯒꯤꯅꯤ ꯄꯥꯏꯕꯅꯦ ꯄꯥꯏꯕꯅꯦ ꯅꯨꯡꯉꯥꯏꯔꯦ ꯊꯥꯎꯒꯤꯗꯤ ꯀꯦꯝ ꯈꯟꯗꯦꯅ ꯍꯥꯏꯕ
ꯑꯩꯅ ꯅꯣꯏ ꯅꯃꯥꯟꯅꯕꯤꯗ ꯑꯩꯈꯣꯏ ꯑꯩꯒꯤ ꯃꯔꯝꯗ ꯍꯪꯉꯛꯇ꯭ꯔꯣ ꯀꯥꯏꯗꯩꯩꯅꯣ ꯈꯣꯠꯇꯩꯅꯣ
ꯍꯪꯉꯛꯏꯅ
ꯀꯩꯗ ꯀꯩ ꯍꯥꯏ
ꯑꯩꯅ ꯑꯗꯨꯝ ꯃꯣꯏꯅ ꯁꯨꯃꯥꯏꯅ ꯑꯍꯥꯟꯕꯗ ꯁꯨꯃꯥꯏꯅ ꯍꯥꯏꯕꯀꯣ ꯑꯩ ꯅꯥꯍꯟ ꯀꯩꯩꯔꯥ ꯅꯪ ꯅꯍꯟ ꯅꯪ ꯑꯩꯒꯤ ꯀꯣꯂꯦꯖꯇ ꯂꯥꯛꯏꯗꯅ ꯀꯣꯂꯦꯖꯇ ꯂꯥꯛ ꯑꯗꯨꯗ ꯀꯩꯅꯣ ꯍꯥꯏꯁꯤꯗ ꯎ ꯅꯪꯒꯤ ꯁꯛꯇꯣ ꯈꯤꯇꯪ ꯎꯕꯅꯦꯕ ꯝꯕ ꯅꯤꯡꯗꯒꯦ ꯑꯗꯨꯗꯦ ꯎꯕꯗꯨꯗ ꯃꯥꯅ ꯑꯩꯉꯣꯟꯗ ꯍꯥꯏꯌꯦ ꯑꯩꯗꯤ ꯅꯪꯅ ꯑꯉꯥꯡ ꯑꯣꯏꯌꯦ ꯍꯥꯏꯕꯗꯣ ꯌꯥꯝꯅ ꯑꯉꯥꯡ ꯑꯣꯏꯒꯗ꯭ꯔꯥ ꯍꯥꯏꯔꯒ ꯑꯗꯨꯝ ꯑꯍꯟ ꯑꯗꯨꯝ ꯑꯍꯟ ꯃꯥꯜꯂꯤꯅꯤꯀꯣ ꯍꯥꯏꯌꯦ ꯅꯒꯦꯅ ꯏ ꯃꯤ ꯍꯧꯖꯤꯛꯀꯥꯟ ꯑꯉꯥꯡꯕꯨ ꯀꯩꯅꯣ ꯆꯍꯤ ꯑꯩꯇꯤꯟ ꯅꯥꯏꯟꯇꯤꯟ ꯐꯥꯎꯁꯨ ꯋꯥꯡ ꯆꯥꯎꯔꯒꯧ ꯂꯩꯕ ꯃꯤꯗꯨꯕꯨ ꯑꯩꯅ ꯍꯥꯏꯕ ꯑꯗꯒꯤ ꯃꯣꯏꯅ ꯎꯝ ꯅꯪꯒꯤꯗꯨꯕꯨ ꯑꯁꯦꯡꯕ ꯆꯦꯛꯀꯨꯟꯗꯒꯤꯔꯣ ꯍꯥꯏꯕ ꯍꯥꯏ ꯅꯠꯇꯦꯗ ꯊꯧꯕꯥꯜꯗꯒꯤꯅꯤ ꯑꯩꯅ ꯍꯥꯏꯕ ꯑꯗꯨꯒꯤ ꯃꯥꯅ ꯌꯥꯏꯌꯦꯦ ꯌꯥꯏꯌꯦꯦ ꯑꯉꯥꯡ ꯑꯣꯏꯔꯁꯨ ꯒ꯭ꯌꯥꯟ ꯇꯥꯔꯗꯤ ꯌꯥꯏꯌꯦ ꯑꯩꯅ ꯀꯗꯥꯏꯗꯒꯤ ꯒ꯭ꯌꯥꯟ ꯇꯥꯕꯅꯣ ꯃꯔꯛ ꯃꯔꯛꯇ ꯁꯣꯟꯅꯨ ꯆꯨꯕꯅꯦ ꯍꯥꯏꯕ
ꯎꯝ ꯆꯀꯁ ꯍꯒꯠꯇ꯭ꯔꯣ
ꯁꯛ ꯐꯖꯩ ꯍꯥꯏꯗꯤ ꯃꯣꯏꯅ ꯁꯝ ꯅꯪꯒꯤ ꯁꯝꯗꯣ ꯅꯪꯒꯤ ꯁꯝꯗꯨꯣꯃꯛ ꯦ ꯀꯞꯂꯤꯃꯤꯦꯟꯗꯧꯔꯤꯗꯣ ꯅꯪ ꯊꯝꯗꯨꯣꯅꯦ ꯑꯗꯨꯒ ꯅꯪ ꯎꯝ ꯅꯪꯒꯤ ꯀꯔꯤ ꯍꯥꯏꯁꯤꯔꯥ ꯅꯪꯒꯤ ꯀꯔꯤ ꯑꯁꯤ ꯕ꯭ꯔꯣꯗ ꯆꯦꯁ ꯑꯣꯏꯕꯗꯣ
ꯀꯩꯕ
ꯅꯪꯒꯤ ꯑꯁꯤ ꯅꯪꯒꯤ ꯎꯝ ꯀꯔꯤ ꯑꯁ ꯁꯣꯜꯖꯔꯗꯣ
ꯊꯕꯥꯡ
ꯎꯝ ꯊꯕꯥꯛ ꯆꯥꯎꯋꯦꯗꯅ ꯅꯨꯄ ꯎꯁ ꯊꯕꯥꯛ ꯆꯥꯎꯕ ꯍꯥꯏꯕꯗꯤ ꯀꯔꯤ ꯍꯥꯏꯁꯦ ꯑꯩꯁꯨ ꯑꯗꯨꯗꯣ ꯆꯥꯎꯋꯦ ꯅꯨꯄꯥ ꯃꯥꯜꯂꯦꯅ ꯍꯥꯏꯕ ꯑꯗꯨꯒꯤꯅꯦ ꯀ ꯀꯥꯏꯗꯒꯤ ꯆꯥꯎꯕꯅꯣ ꯑꯩꯒꯤꯅ ꯍꯦꯟꯅ ꯆꯥꯎꯋꯦꯅ ꯍꯥꯏꯕ ꯅꯪ ꯁꯃ ꯊꯥꯏ
ꯑꯩ ꯁꯝ ꯈꯣꯏ ꯑꯩ ꯁꯝ ꯐꯩ ꯑꯩ ꯁꯝ ꯈꯣꯏꯔꯤꯁꯦ
ꯎꯝ
ꯑꯩ ꯁꯝ ꯈꯣꯏꯕꯁꯦ ꯐꯖꯩꯔꯥꯁꯦ
ꯍꯣꯏ ꯃꯥ ꯈꯔꯗꯤ ꯇꯧꯕ ꯆꯥꯜꯂ ꯌꯥꯝ ꯄꯛꯆꯩ ꯐꯖꯩꯌꯦ
ꯁꯤꯀꯔꯂꯤꯖ ꯆꯥꯏꯅꯤ ꯇꯧ ꯌꯥꯏꯖꯦ
ꯑꯗꯨꯅꯦ
ꯁꯥꯏ
ꯑꯩꯅ ꯑꯩꯅ ꯑꯩꯅ ꯑꯃꯨꯛꯒ ꯍꯥꯏꯕꯅꯦ ꯃꯥꯅ ꯏꯔꯨꯗꯕ ꯃꯇꯝꯗꯅ ꯍꯦꯟꯅ ꯀꯥꯔꯂꯤ ꯑꯣꯏꯕꯅꯦꯅ ꯍꯥꯏꯕ ꯑꯥꯗꯒꯦ ꯃꯥꯅ ꯆꯠꯂꯨ ꯍꯥꯏ ꯃꯁꯤ ꯅꯨꯄꯤꯁꯤꯁꯨ ꯄꯉꯥꯡꯗ ꯉꯥꯡꯉꯩꯅ ꯇꯧꯔꯛꯑꯦ ꯀꯗ꯭ꯔ ꯐꯗ꯭ꯔ ꯇꯧꯕꯅꯦꯕ ꯑꯗꯨ ꯃꯣꯏꯅ ꯑꯩꯅ ꯑꯗꯨꯝ ꯃꯔꯝ ꯑꯗꯨꯗꯣ ꯑꯩꯅꯁꯨ ꯑꯗꯨꯝ ꯍꯪꯕꯅꯦꯕ ꯑꯩ ꯑꯩꯒꯤꯗꯣ ꯌꯥꯕ꯭ꯔꯣꯅ ꯍꯥꯏꯕ ꯑꯗꯒꯤ ꯏꯁ ꯌꯥꯕꯗꯒꯤꯦꯟꯅ ꯌꯥꯏ ꯏꯕꯃ ꯎ ꯑꯩꯈꯣꯏꯒꯤꯗꯤ ꯄꯨꯣꯔꯥ ꯀꯔꯤ ꯍꯥꯏꯔ ꯃꯣꯏ ꯃꯥꯒꯤ ꯕꯣꯏꯐ꯭ꯔꯦꯟꯗꯣ ꯐꯦꯠ ꯑꯣꯏꯕꯅꯦꯕ ꯐꯦꯠ ꯑꯣꯏꯕꯒꯤ ꯑꯩꯈꯣꯏꯒꯤꯗꯤ ꯄꯨꯔꯥ ꯀꯩꯅꯣꯁꯦ ꯑ ꯀꯔꯤꯔꯥ ꯑꯥ ꯆꯣꯇꯥꯕꯤꯝꯗ ꯑꯧ ꯀꯥꯂꯤꯌꯥ ꯀꯥꯂꯤꯌꯥꯗꯣ ꯀꯥꯂꯤꯌꯥꯗꯧꯅꯣ ꯑꯩꯈꯣꯏꯒꯤꯗꯤ ꯆꯥꯎꯋꯦ ꯅ ꯃꯥꯅ ꯍꯥꯏꯕ
ꯃꯥ ꯉꯥꯛ ꯇꯔ ꯍꯪꯉꯁꯦ ꯑꯇꯩ ꯑꯇꯩꯗꯤ ꯑꯝꯇꯈꯥꯏꯗꯕ꯭ꯔꯣ
ꯍꯥꯏꯌꯦ ꯐꯖꯩꯌꯦ ꯌꯥꯏꯌꯦ ꯍꯥꯏꯌꯦ꯫ ꯐꯖꯩ ꯌꯥꯏꯌꯦ ꯍꯥꯏꯗꯤ ꯌꯥꯔꯦ ꯏꯕꯨꯡꯉꯣ꯫
ꯑꯗꯨꯗ ꯑꯩ ꯑꯦꯝ ꯌꯨ ꯑꯗꯨꯝ ꯂꯥꯛꯇꯥꯔꯦ꯫
ꯅꯥꯪꯗꯣ ꯊꯤ ꯍꯥꯌꯦ ꯏꯃꯥꯅꯥꯕꯤ
ꯊꯤ ꯑꯕ꯫
ꯑꯩꯖ?
ꯅꯪꯅ ꯑꯍꯥꯟꯕꯅꯤ ꯑꯩ ꯊꯤ ꯍꯥꯏꯔꯤꯖꯦ꯫
ꯎꯝ ꯏꯃꯥꯟꯅꯕꯤꯈꯣꯏꯅ ꯐꯖꯩ ꯍꯥꯏꯕꯒꯤ ꯅꯪꯁꯦ ꯏꯁ ꯑꯃꯨꯛꯀ ꯑꯍꯥꯟꯈꯩꯗꯤ ꯑꯩꯉꯣꯟꯗ ꯈꯠꯅꯕ ꯍꯧꯔꯣꯏꯅꯦ ꯅꯨꯄꯤ ꯑꯇꯣꯞꯄ ꯂꯩ ꯅꯨꯄꯤ ꯑꯇꯣꯞꯄ ꯀꯣꯏꯕ ꯉꯝꯃꯤ ꯀꯥꯏꯅ ꯇꯧꯕ ꯍꯧꯔꯣꯏꯅꯤ ꯫
ꯑꯩꯗꯤ ꯁꯝ ꯈꯣꯏꯁꯦ ꯑꯩꯗꯤ ꯄꯥꯝꯗ꯭ꯔꯦ ꯑꯩꯅꯗꯤ ꯑꯩ ꯑꯩꯅ ꯑꯗꯨꯝ ꯇꯤꯡꯍꯜꯂꯤ ꯫
ꯎꯝ꯫
ꯉꯁꯤꯗꯒꯤ ꯁꯝ ꯈꯣꯏꯍꯟ ꯑꯩꯈꯣꯏ ꯃꯅꯥ ꯑꯉꯥꯑꯣ ꯑꯐꯩ ꯃꯥꯜꯂꯤ ꯍꯥꯏꯔꯤꯕ꯫
ꯐꯖꯔꯣꯏꯌꯦ꯫ ꯅꯁꯥꯅ ꯄꯣꯛꯄꯗꯒꯤ ꯍꯧꯅ ꯈꯣꯏꯔ ꯂꯥꯛꯄꯗꯨꯕꯨ ꯀꯃꯥꯏꯅ ꯅꯪꯖꯨ꯫
ꯅꯣꯏ ꯅꯨꯄꯤꯁꯦ ꯁꯝ ꯀꯂꯤ ꯁꯝ ꯀꯜꯂꯤ ꯁꯃꯥꯏꯅ ꯑꯣꯏꯕꯁꯦ ꯄꯥꯝꯕ꯭ꯔꯥ ꯍꯥꯏꯁꯦ? ꯑꯪꯈꯜꯂꯤꯅꯤ ꯃꯤ ꯑꯪꯈꯜꯂꯤꯅꯤ ꯃꯤ ꯂꯣꯏꯅꯥ ꯁꯝ ꯀꯥꯔꯜꯂꯤ ꯑꯣꯏꯕ ꯄꯥꯝꯃꯦ ꯁꯤꯅꯤ꯫ ꯍꯣꯠꯂꯦ ꯑꯩ ꯅꯣꯡ ꯀꯥꯅꯣꯁꯨ ꯍꯥꯏꯔꯛꯄ ꯌꯥꯎꯈꯅꯦꯕ ꯑꯩ ꯁꯝ ꯈꯣꯏꯕꯁꯦ ꯐꯖꯩꯅ꯫
ꯅꯨꯄꯤꯔꯥ ꯅꯨꯄꯔꯥ?
ꯀꯥꯎꯔꯦ ꯏꯃꯥꯟꯅꯕꯗꯅ ꯀꯅꯥꯅꯅꯣ ꯍꯥꯏꯔꯛꯈꯤꯕꯅꯦ꯫ ꯁꯝ ꯃꯇꯥꯡꯗ꯫
ꯈꯠꯅꯕ ꯍꯧꯔꯛꯀꯅꯨ ꯀꯣ꯫
ꯁꯝ ꯈꯣꯏꯕꯅꯥ ꯗꯥ ꯈꯣꯏꯕꯗꯣ ꯑꯗꯨ ꯅꯠꯇꯕꯤꯗ ꯈꯔ ꯈꯣꯏꯕꯗꯣ
ꯎꯝ
ꯑꯗꯨꯅꯦꯕꯀꯣ
ꯑꯗ ꯅꯣꯏ ꯅꯃꯥꯟꯅꯕ ꯈꯣꯏꯅꯗꯤ ꯑꯩꯖꯦ ꯀꯃꯥꯏꯅ ꯍꯥꯏꯕ꯭ꯔꯥ
ꯐꯖꯩ ꯍꯥꯏ ꯅꯦꯝꯗꯤꯅꯦꯝꯃꯤꯌꯦ
ꯑꯇꯣꯞꯄ ꯀꯩꯝ ꯍꯥꯏꯗꯦ
ꯑꯇꯣꯞꯄ ꯍꯥꯏꯗꯤ ꯐꯖꯩꯒ ꯍꯥꯏ ꯅꯦꯝꯃꯤ ꯍꯥꯏ ꯑ ꯍꯥꯏꯦ ꯅꯪ ꯑꯩ ꯍꯥꯟꯅꯗꯤ
ꯍꯪꯁꯨ ꯍꯪꯕꯤꯗꯕ
ꯀꯑꯋꯥꯏꯗ
ꯀꯩꯅꯣꯝ ꯀꯑꯋꯥꯏ ꯗꯕꯣ
ꯃꯤꯠꯇꯔꯣ ꯅꯥꯇꯣꯟꯗꯔꯣ ꯆꯤꯟꯗꯔꯣ ꯍꯥꯏꯕꯥ
ꯈꯪꯗꯦ ꯐꯖꯩ ꯑꯗꯨꯗꯤ ꯑꯗꯨꯗꯤ ꯑꯩꯁꯨꯥꯏꯗ ꯀꯥꯏꯗ ꯍꯥꯏꯔꯤꯗꯨꯗꯤ ꯀꯔꯤꯅꯣ
ꯃꯦꯁꯦꯖ ꯌꯥꯝ ꯂꯥꯛꯏꯀꯣ
ꯑꯣꯔꯤꯐ꯭꯭ꯂꯝ ꯒꯤꯅꯦ ꯑꯩꯒꯤꯁꯤ ꯄꯣꯠꯆꯩ ꯌꯣꯟꯅꯕꯗꯣ ꯄꯩꯁꯥ ꯊꯧꯔꯛꯏꯕ
ꯌꯣꯟꯗꯔꯤ ꯍꯥꯏꯎ ꯀꯩꯅꯣ ꯅꯪꯖꯨ ꯈꯔꯥ ꯌꯣꯜꯂꯣꯌꯣ
ꯌꯣꯜꯂꯤ ꯑꯁꯤꯗꯤ ꯌꯣꯟꯕꯗꯣ ꯁꯤꯗ ꯄ꯭ꯔꯣꯐꯤꯠ ꯐꯪꯕꯗ ꯑꯩꯒꯤꯁꯨ ꯈꯤꯇꯪꯗꯤ ꯑꯣꯏꯒꯗꯕꯅꯦ ꯑꯗꯨꯒꯤ
ꯑꯗꯨꯅꯤꯅꯦ ꯆꯦꯆꯦ ꯆꯤꯆꯦ ꯅꯣꯏꯖꯨ ꯈꯔ ꯌꯣꯜꯂꯣꯌꯣ ꯑꯩꯡꯉꯣꯟ ꯁꯨꯝ ꯌꯣꯜꯂꯣ ꯄꯤꯔꯛꯀꯅꯣ ꯌꯣ ꯃꯤ ꯄꯥꯝ ꯄꯥꯝꯗꯕ ꯍꯥꯏꯕꯖꯦ ꯂꯩꯕꯅꯦ ꯍꯥꯏꯒꯣ
ꯎꯝ ꯃꯤꯅꯤꯠ ꯇꯔꯥ ꯌꯥꯎꯔꯦ ꯏꯕꯨꯡꯉꯣ
ꯊꯝꯃꯣ ꯌꯥꯔꯦ ꯑꯗꯨꯗꯤ